ꯑꯕ꯭ꯔꯣ ꯀꯩ ꯇꯧꯔꯤꯅ
ꯏꯄꯒ ꯂꯑꯦ
ꯕꯣ ꯌꯦꯡꯔꯣ
ꯌꯦꯉ ꯇꯥꯕꯗꯦ ꯅꯪꯗꯤ
ꯁꯤꯤꯒꯅꯥꯒꯅꯥꯔꯥ
ꯑꯁꯤ ꯀꯅꯥꯔꯣ ꯉꯁꯥꯏꯗꯨꯕꯣ
ꯌꯥꯔ
ꯍꯣꯔꯦꯟ ꯌꯦꯡꯉꯁꯤ ꯑꯗꯨꯗꯤꯀꯣ ꯎꯝ
ꯐꯖꯅ ꯌꯦꯡꯉꯁꯤ ꯊꯝꯃ ꯍꯥꯀꯠ ꯆꯔꯒ ꯁꯥꯕꯒꯤ ꯍꯨꯃꯥꯡꯗꯣ ꯍꯥꯀꯠꯆꯔ
ꯍꯥ ꯀꯠꯆꯩꯌꯦ ꯑꯁꯦꯡꯕꯩ ꯀꯩꯒꯤꯅꯣ ꯈꯡꯗꯦ
ꯎꯄꯥꯏ ꯂꯩꯇꯔꯦ ꯁꯣꯞꯄꯅꯤ ꯏꯕꯥꯅꯤꯗꯤ ꯏꯕꯥꯅꯤꯗꯤ ꯌꯥꯝ ꯁꯣꯞꯄ ꯃꯤꯅꯤꯅ
ꯑꯣ ꯁꯣꯞꯄꯅꯤꯅ ꯈꯥꯡꯉꯤꯅꯦ ꯈꯥꯡꯉꯤꯅꯦ
ꯇꯨꯝ ꯝ ꯅꯤꯡꯉꯥꯏꯁꯨ ꯈꯪꯗꯅ ꯀꯣ
ꯎꯝ ꯊꯋꯥꯏꯅꯦ
ꯊꯋꯥꯏꯅꯦ ꯏꯁꯤꯡꯗꯤ
ꯊꯋꯥꯏꯅꯦ ꯈꯜꯂꯒ ꯇꯧꯔꯤꯅꯦ ꯑꯩꯁꯨ ꯀꯩꯗꯧꯗꯣꯏꯅꯣ
ꯑꯁ ꯑꯗꯨꯝ ꯂꯥꯎꯔ ꯂꯩꯔꯗꯣꯏꯅꯦ ꯍꯥꯀꯠꯆꯕꯗꯣ
ꯎꯝ
ꯒꯌ꯭ꯥꯟ ꯇꯥꯗꯔꯦ ꯄꯨꯟꯁꯤꯁꯦ ꯂꯥꯏꯔꯤꯛ ꯄꯥꯗꯣꯏꯔꯣ
ꯈꯪꯗꯦꯅꯦ ꯀꯣꯛꯁꯦ ꯆꯪꯗ꯭ꯔꯦ ꯍꯧꯖꯤꯛꯀꯥꯟ ꯀꯔꯤꯃꯨꯛ ꯈꯟꯖꯤꯜꯂꯨꯗ꯭ꯔꯦ ꯑꯗꯨꯒꯤꯒ ꯂꯩꯔꯤꯛꯒ ꯒꯟꯃꯦꯟꯟ ꯆꯠꯂꯗꯕꯅꯦ ꯈꯔ ꯂꯩꯔꯒ ꯍꯣꯔꯦꯟ ꯆꯠꯁꯤꯔ ꯈꯪꯗꯦ ꯈꯪꯗꯦꯗ ꯀꯩ ꯏꯟꯖꯥꯡ ꯆꯥꯒꯦ ꯉꯁꯥꯏ ꯑꯌꯨꯛꯇꯤ
ꯁꯥꯟꯒ ꯎꯠꯁꯣꯏ ꯆꯥꯏꯌꯦ
ꯑꯁ ꯈꯔ ꯇꯧꯔꯦꯍꯦ ꯅꯪ
ꯈꯔ ꯇꯧꯔꯦ ꯆꯥꯅꯤꯡꯗꯦ ꯌꯥꯝ
ꯈꯤꯇꯡ ꯆꯥꯅꯤꯡꯉꯦꯉꯣ
ꯆꯥꯔꯁꯨ ꯆꯥꯅꯤꯡ ꯍꯥꯎꯗꯤ ꯌꯥꯝ ꯍꯥꯎꯋꯦ ꯑꯗꯣ ꯁꯟꯁꯨ ꯆꯥꯕ ꯉꯝꯗꯦꯕ ꯌꯥꯝ ꯆꯥꯅꯤꯡꯉꯦ ꯃꯇꯨꯝ ꯑꯃ ꯆꯥꯈꯔꯗꯤ ꯃꯇꯨꯝ ꯑꯃ ꯆꯪꯈ꯭ꯔꯗꯤ ꯄꯨꯛꯇ ꯊꯡꯒꯠ ꯂꯒ ꯑꯣꯟꯅꯤꯡꯕꯒꯨꯝ ꯇꯧꯔꯛꯂꯛꯑꯦꯕ ꯑꯗꯨꯅ ꯎꯄꯥꯏ ꯂꯩꯇꯦꯕ
ꯀꯩꯒꯤꯅꯣ
ꯆꯥꯅꯤꯡꯉꯦ ꯑꯩ ꯑꯁꯦꯡꯕ ꯍꯥꯏꯔꯗꯤ ꯍꯣꯁꯇꯦꯜ ꯆꯠꯅꯤꯡꯉꯥꯏ ꯃꯇꯝꯗ ꯌꯥꯝꯅ ꯆꯥꯍꯧ ꯅꯤꯡꯉꯦꯕ
ꯎꯝ
ꯑꯗꯨ ꯑꯣꯏꯔꯁꯨ ꯆꯥꯕ ꯌꯥꯗꯕꯅꯤꯅꯀꯣ ꯎꯠꯁꯣꯏꯗꯤ ꯌꯥꯝ ꯆꯥꯏꯌꯦ ꯑꯁ
ꯀꯃꯥꯏꯅ ꯆꯥꯏꯅꯣ ꯃꯣꯔꯣꯛꯃꯦꯠ ꯀꯃꯥꯏꯅ
ꯑꯦꯟꯖꯥꯡꯒ ꯎꯠꯁꯣꯏꯒ ꯁꯟꯒ
ꯑꯦ ꯎꯝ
ꯁꯣꯏꯕꯨꯝꯒ ꯌꯦꯟ ꯊꯣꯡꯕꯒꯨꯝꯅ ꯎꯝ
ꯑꯣ ꯑꯣ
ꯑꯩꯗꯤ ꯎꯠꯁꯣꯏ ꯈꯛ ꯇ ꯎꯠꯂꯒ ꯑꯦ ꯊꯤꯔꯒ ꯆꯥꯔꯤꯕ ꯎꯠꯁꯣꯏꯗꯣ ꯐ꯭ꯔꯦꯁ ꯑꯣꯏꯕꯅꯤꯅ ꯌꯥꯝꯅ ꯍꯥꯥꯎꯋꯦ ꯑꯁ ꯁꯟꯗꯤ ꯆꯥꯅꯤꯡꯗ꯭ꯔꯦ ꯑꯃꯐꯧ ꯑꯁꯦꯡꯕ ꯌꯦꯟꯁꯨ ꯆꯥꯅꯤꯡꯗꯦ ꯁꯥꯁꯨ ꯆꯥꯅꯤꯡꯗꯦ ꯀꯔꯤꯁꯨ ꯎꯝ
ꯆꯥꯅꯤꯡꯉꯦ ꯑꯁꯦꯡꯕꯒꯤꯅꯦ ꯅꯪ ꯌꯥꯝ ꯆꯥꯍꯧꯔꯣ ꯍꯥꯏꯁꯦ ꯑꯗꯨꯏꯅꯦ ꯎꯝ
ꯆꯥꯅꯤꯡꯗ꯭ꯔꯦꯕ ꯊꯥ ꯑꯃꯗꯣ ꯇꯪꯈꯥꯏ ꯑꯃꯗꯤ ꯆꯥꯔꯕꯅꯤ ꯈꯪꯗꯦ ꯍꯧꯔꯣꯅꯤ ꯀꯔꯤ ꯏꯟꯖꯥꯡꯖꯒꯦꯔ ꯈꯨꯗꯛ ꯀꯔꯤ ꯌꯦꯟꯁꯥꯡ ꯆꯥꯗꯣꯏꯅꯣꯁꯨ ꯍꯥꯏꯕ ꯉꯝꯗꯦ ꯍꯥ
ꯅꯣꯏꯗ ꯀꯥꯏꯗꯒꯤ ꯄꯣꯠ ꯂꯩꯔꯒ ꯆꯥꯒꯦ
ꯑꯁꯤ ꯅꯣꯔꯠ ꯏꯁ ꯗꯨꯀꯥꯟꯒꯨꯝꯕꯗ ꯂꯥꯎꯋꯦ
ꯑꯣ ꯈꯪꯅꯕ ꯂꯩꯕ꯭ꯔꯣ
ꯐꯪꯅꯄ ꯂꯥꯏꯇꯦ ꯇ ꯑꯗꯨ ꯗꯨꯀꯥꯟ ꯃꯌꯥꯝ ꯂꯩꯕꯗꯣ ꯑꯗꯨꯝ ꯊꯣꯛꯑꯒ ꯑꯗꯨꯝ ꯂꯧꯋꯦꯗ ꯃꯣꯏ ꯄꯔꯦꯒ ꯂꯥꯛꯌꯦꯦꯅꯀꯣ ꯅꯍꯥꯟ ꯐ ꯐꯝꯃꯤ ꯏꯁꯤꯡ ꯑꯗꯨꯁꯤꯡꯗ ꯑꯗꯨꯝ ꯆꯠꯂꯒꯁꯨ ꯂꯥꯎꯋꯦ ꯑꯩꯗꯤ ꯃꯄꯥꯟ ꯊꯣꯛꯇꯦꯗ ꯑꯗꯨ ꯑꯣꯏꯔꯁꯨ ꯁꯥꯕꯅ ꯆꯠꯄ ꯉꯝꯗ ꯊꯣꯛꯑꯒ ꯉꯔꯥꯡ ꯍꯣꯁꯄꯤꯇꯥꯜ ꯆꯠꯂꯒꯂꯥꯛꯄꯗ ꯑꯣꯏꯔꯦ ꯑꯗꯨꯝ ꯆꯠꯇ꯭ꯔꯦ ꯑꯗꯨꯝ ꯂꯩꯔ
ꯑꯣꯝ
ꯄꯥꯟ ꯊꯣꯛꯛꯇꯕ ꯀꯨꯏꯔꯦ ꯑꯩꯅ ꯍꯛꯥꯛꯇꯥꯡ ꯂꯩꯥꯏꯔꯗꯤ ꯁꯤ ꯃꯈꯥꯗ ꯏꯅꯥꯎꯅꯨꯄꯤ ꯑꯅꯤ ꯍꯣꯇꯦꯜ ꯐꯝꯃꯅꯤ ꯅꯨꯄꯤ ꯃ ꯃꯅꯥꯛꯇ ꯆꯠꯁꯤꯔ ꯃꯕꯥꯅꯤꯗ ꯑꯩꯅ ꯇꯨꯅꯤꯡꯀꯣꯛ ꯄꯨꯔꯛꯄꯤꯌ ꯍꯍꯥꯏꯕꯅꯦꯕ ꯑꯗꯨ ꯄꯨꯔꯛꯄ꯭ꯔꯥ ꯄꯨꯔꯛꯇꯕ꯭ꯔꯥ ꯏꯟꯀ꯭ꯋꯥꯏꯔꯤ ꯇꯧꯕ ꯆꯠꯇ꯭ꯔꯗꯤ ꯃꯅꯤꯗꯤ ꯑꯁ ꯌꯥꯗꯦꯕ
ꯎꯝ ꯑꯣ ꯑꯣ ꯅꯪ ꯑꯣ ꯑꯣ ꯁꯤꯡꯖꯨ ꯌꯣꯜꯂ ꯍꯥꯏꯕꯗꯣ
ꯑꯥ ꯑꯗꯨꯒꯤ ꯁꯤꯡꯖꯨ ꯃꯅꯥꯗꯤ ꯂꯣꯏꯅ ꯃ ꯄꯥꯠꯈ꯭ꯔꯕꯒꯤ ꯎꯄꯥꯏ ꯂꯩꯇ꯭ꯔꯦ ꯑꯩꯉꯣꯟꯗ ꯇꯅꯥꯌꯦ ꯅꯪ ꯂꯥꯛꯇꯕꯒꯤꯅꯤ ꯍꯥꯏꯌꯦ ꯗꯨꯀꯥꯟꯗ
ꯅꯪꯁꯠꯕꯌꯣ ꯑꯔꯝꯅꯤ
ꯎꯝ ꯑꯩꯕꯨ ꯆꯠꯂ ꯆꯠꯂꯒ ꯇꯧꯔꯗꯤ ꯃꯅꯤꯗꯣ ꯃꯥꯒꯤ ꯌꯨꯝꯗ ꯆꯠꯂꯒ ꯂꯧꯕ ꯆꯠꯂ ꯁꯤꯦꯒꯨꯝꯕ ꯍꯥꯏꯗꯤ ꯍꯥꯏꯔꯝꯒꯗꯕꯅꯦꯕ
ꯑꯥꯎ
ꯑꯩꯅꯁꯨ ꯆꯠꯇꯕꯒꯤ
ꯎꯝ
ꯑꯗꯨꯒꯤ ꯄꯥꯝꯃꯨ ꯌꯥꯝꯅ ꯑꯩꯅ ꯍꯌꯦꯡꯗꯤ ꯀꯨꯞꯁꯨ ꯁꯦꯝꯕꯤꯌꯣꯅ ꯍꯥꯏꯕꯅꯤ ꯑꯃꯨꯛꯀ ꯁꯦꯝꯕꯤꯗꯣꯏ ꯃꯇꯗꯤ ꯀꯣꯂ ꯂꯤꯁꯤꯡ ꯇꯔꯥ ꯑ ꯃꯨꯛ ꯇ ꯑꯣꯏꯔꯁꯨ ꯄꯥꯏ ꯍꯥꯠꯗꯕꯒꯦ
ꯊꯕꯛ ꯆꯤꯟꯕꯒꯤ ꯑꯣꯏꯗꯔꯣ
ꯇꯨꯝꯅꯤꯉꯥꯏꯅꯦ ꯕꯣ ꯌꯦꯡꯂꯡꯒ
ꯑꯣ
ꯕꯥꯅꯤꯒꯤ ꯊꯕꯛ
ꯑꯣ ꯊꯕꯛ ꯌꯥꯝ ꯆꯤꯤꯟꯜꯂꯤꯅꯦ
ꯃꯤꯅ ꯇꯧꯁꯨꯣ ꯇ ꯌꯥꯗ꯭ꯔꯦꯒ ꯃꯅꯥ ꯀꯜꯂꯦꯕ ꯌꯥꯝꯅ ꯑꯊꯥꯡ ꯈꯤꯇꯪ ꯈꯛꯇꯅꯦ ꯑꯁꯤ ꯕꯤ ꯖꯦ ꯄꯤ ꯑꯣꯐꯤꯁ ꯂꯩꯕꯗꯣ
ꯑ
ꯑꯗꯨ ꯍꯥꯥꯛꯇꯅꯤꯦꯗ
ꯎꯝ
ꯌꯥꯝ ꯂꯥꯛꯑꯦ ꯃꯤꯅꯤꯠ ꯑꯅꯤ ꯑꯍꯨꯝ ꯈꯛꯇꯅꯤꯗ ꯆꯠꯅꯤꯡꯉꯥꯏ
ꯅꯪꯒ ꯍꯥꯟꯅ ꯈꯪꯅꯩꯌꯦ ꯍꯥꯏꯔꯣ ꯀꯩꯅꯣ
ꯑꯩꯒꯤ ꯈꯨꯟꯒꯤ ꯏꯅꯥꯎꯅꯨꯄꯤꯅꯦ
ꯑꯣ ꯑꯣ ꯑꯣ
ꯑꯉꯥꯡ ꯌꯥꯝ ꯑꯣꯏꯔꯦꯕ ꯍꯣꯏꯅꯤꯗ
ꯎꯝ ꯉꯟꯇꯥꯅ ꯂꯥꯛꯈ꯭ꯔ ꯀꯩꯗꯧꯉꯩ ꯂꯥꯛꯄ ꯍꯥꯏꯗꯤ ꯀꯔꯝꯕ ꯀꯥꯟꯗ
ꯗꯤꯁ ꯌꯔ ꯃꯥꯔꯆ ꯍꯥꯏꯕ꯭ꯔꯥ ꯐꯦꯕ꯭ꯔꯋꯥꯔꯤ ꯍꯥꯏꯕ꯭ꯔꯥ
ꯎꯝ
ꯕꯥꯅꯤꯗꯣ ꯀ꯭ꯂꯥꯁ ꯇꯨꯋꯦꯜꯕ ꯂꯣꯏꯔꯒ ꯑꯗꯨꯝ ꯂꯥꯛꯄꯅꯦ
ꯅꯨꯡꯁꯤ ꯌꯥꯝꯅ
ꯈꯖꯤꯦꯛ ꯇꯝꯅꯤꯡꯗꯕ ꯏꯅꯤ
ꯎꯝ
ꯍꯦꯛ ꯇꯝꯒꯦ ꯍꯥꯏꯔꯗꯤ ꯑꯗꯨꯝ ꯇꯧꯕꯤꯅꯤꯉ ꯑꯩ ꯉꯥꯛꯇ ꯑꯣꯏꯔꯅꯤꯕ ꯃꯕꯥꯅꯤꯗꯤ ꯊꯕꯥꯛ ꯇꯥꯎꯕꯗꯨꯁꯨ ꯎ ꯁꯨꯃꯥꯏꯅ ꯀ꯭ꯂꯥꯁ ꯏꯂꯚꯦꯟ ꯇꯨꯋꯦꯜꯐ ꯊꯕꯛꯇ ꯑꯣꯏꯕꯅꯤꯅꯀꯣ ꯊꯕꯛꯀꯨꯝꯕ ꯊꯤꯕꯁꯨ ꯈꯔ ꯋꯥꯅꯤꯡꯉꯥꯏ ꯃꯥꯜꯂꯦꯕ ꯅꯤꯅ ꯍꯧꯖꯤꯛ ꯃꯥ ꯃꯕꯥꯅꯤꯅ ꯂꯥꯏꯕꯁꯨ ꯑꯨꯏꯗ ꯂꯥꯏꯏꯕꯅꯦ ꯃꯕꯥꯅꯤꯗꯤ ꯗꯨꯀꯥꯟꯗꯨꯒꯗꯤ ꯐꯤꯖꯤꯠ ꯉꯥꯛꯇꯅꯤ ꯍꯥꯏꯕꯅꯤꯗ ꯅꯨꯃꯤꯠ ꯑꯃꯗ ꯋꯥꯟ ꯊꯥꯎꯖꯟ ꯑꯥ
ꯍꯤꯡ
ꯅꯨꯃꯤꯠ ꯑꯃꯗ ꯋꯥꯟ ꯊꯥꯎꯖꯟꯒꯨꯝꯕ ꯌꯣꯜꯂꯗꯤ ꯌꯥꯝ ꯌꯥꯕꯅꯤ
ꯑꯗꯨ ꯃꯕꯥꯅꯤ ꯈ ꯂꯩꯕ
ꯑꯥ ꯑꯗꯨꯒ ꯁꯤꯡꯖꯨ ꯕꯣꯔꯥ ꯄꯨꯔꯤ ꯉꯥꯛꯇꯅꯦꯕ ꯌꯣꯟꯕ
ꯑꯥ
ꯑꯗꯨꯒ ꯃꯕꯥꯅꯤꯗ ꯁꯨꯃꯥꯏꯅ ꯇꯧꯕꯅꯦ ꯃꯕꯥꯅꯤꯒꯤ ꯔꯦꯟ ꯃꯃꯥꯅ ꯇ꯭ꯋꯦꯟꯇꯤ ꯇꯨ ꯊꯥꯎꯖꯟꯟꯅꯦꯕ ꯊꯥ ꯑꯃꯗ
ꯎꯝ
ꯑꯗꯨꯒ ꯌꯦꯡꯕꯗ ꯂꯤꯁꯤꯡ ꯇ꯭ꯋꯦꯟꯇꯤ ꯇꯨ ꯑꯦ ꯋꯥꯟ ꯊꯥꯎꯖꯟ ꯇꯨꯒ ꯃꯕꯥꯅꯤꯗꯣ ꯂꯥꯛꯇꯕ ꯅꯨꯃꯤꯠ ꯃꯌꯥꯝꯌꯥꯝ ꯂꯩꯏ ꯀꯅꯤ ꯇꯨꯡꯗ ꯂꯦꯞ꯭ꯔꯒꯥ
ꯍꯥ
ꯁꯤꯡꯖꯨ ꯁꯦꯝꯅꯤꯉꯥꯏ ꯅꯥꯄꯤ ꯂꯩꯇ꯭ꯔꯦꯅ
ꯈꯩꯗꯣꯛꯔꯒ ꯂꯩꯕ꯭ꯔꯀꯣ ꯃꯥꯅꯤꯗꯤ ꯄꯩꯁꯥꯗꯣ ꯀꯥꯏꯗ ꯂꯥꯛꯄꯖꯥꯔꯔꯕꯣ
ꯃꯕꯥꯅꯤꯗ ꯌꯦꯡꯕ ꯅꯨꯄꯥ ꯃꯥ ꯂꯩꯑꯕ ꯃꯕꯥꯅꯤꯗꯤ ꯐ꯭ꯔꯤꯗ ꯂꯩꯕꯅꯦꯕ ꯍꯧꯖꯤꯛ ꯂꯩꯔꯤꯁꯦ
ꯑꯣ ꯃꯣꯏꯒꯤ ꯃꯔꯤ ꯃꯇꯥꯗ
ꯃꯔꯤ ꯃꯇꯥ ꯍꯥꯏꯒꯔꯥ ꯈꯨꯟꯒꯤ ꯈꯔ ꯄꯩꯁꯥ ꯄꯥꯏꯕ ꯅꯨꯄꯥ ꯑꯃ ꯂꯩꯑꯕ
ꯑꯥ
ꯑꯗꯨ ꯅꯨꯄꯥꯗꯨꯅ ꯃꯕꯥꯅꯤꯕꯨ ꯌꯦꯡꯕꯅꯦꯕ
ꯎꯝ
ꯑꯗꯨꯒ ꯑꯗꯨ ꯅꯨꯄꯥꯅ ꯂꯣꯏꯅ ꯃꯝꯕꯅꯤꯅ ꯁꯣꯞꯄꯤꯡꯒꯨꯝꯕ ꯆꯠꯅꯤꯡꯉꯦꯒꯨꯝꯕ ꯍꯥꯏꯔꯗꯤ ꯑꯗꯨꯝ ꯐꯥꯏꯚ ꯊꯥꯎꯖꯟ ꯐꯥꯏꯚ ꯊꯥꯎꯖꯟꯥꯏꯅ ꯐꯔꯤ ꯐ꯭ꯔꯤꯛꯏꯗꯁꯨ ꯂꯩꯔꯒ ꯍꯣꯏ ꯑꯃꯔꯣꯝꯗꯗꯤ ꯐꯩꯌꯦꯕ ꯄꯩꯁꯥ ꯌꯥꯝ ꯄꯥꯏꯌꯦ ꯑꯗꯨꯅ
ꯌꯥꯝ ꯄꯥꯏꯕꯝꯅꯦ ꯑꯗꯨ ꯌꯨꯝ ꯑꯣꯏꯅ ꯂꯩꯕ꯭ꯔꯥ ꯅꯠꯇ꯭ꯔꯒ ꯔꯦꯟꯕꯣ
ꯔꯦꯦꯜꯅꯦꯗ
ꯎꯝ
ꯔꯨꯝꯗꯨ ꯃꯕꯥꯅꯤꯒꯤꯁꯨ ꯑꯦꯁꯤ ꯊꯝꯃꯦ ꯑꯗꯨꯒ ꯏꯃꯥꯒꯤ ꯃꯄꯥ ꯄꯥꯗꯨꯁꯨ ꯑꯦꯁꯤ ꯊꯝꯃꯦ ꯑꯗꯨꯒ ꯌꯥꯝ ꯅꯨꯡꯉꯥꯏꯅ ꯊꯝꯕꯤꯕꯅꯦ ꯕꯅꯤꯕꯨꯣ
ꯑꯣ ꯅꯪꯗꯤ ꯆꯠꯄ ꯌꯥꯎꯕ꯭ꯔꯥ
ꯎꯝ ꯅꯃ ꯆꯠꯂꯦ ꯃꯣꯏꯒꯤ ꯃꯅꯥꯛꯇ
ꯏꯃꯥꯟ ꯁꯥꯏꯗ ꯂꯣ ꯏꯄꯔꯟ ꯁꯥꯏꯗꯕꯣ
ꯄꯟꯖꯕꯤ ꯗꯕꯥ ꯁꯥꯏꯗꯣ
ꯐꯗꯩ ꯑꯩ ꯍꯥꯏꯗꯤ ꯅꯣꯏꯒꯤ ꯅꯣꯏꯒꯤ ꯑꯌꯨꯝ ꯈꯨꯟꯂꯣꯝꯅꯦ ꯍꯥꯏꯅ
ꯍꯥ
ꯅꯣꯟꯗ ꯀꯅꯦ ꯍꯥꯏꯅ
ꯀꯔꯤꯑꯦ
ꯃꯥꯒꯤ ꯃꯣꯏꯗꯣ ꯈꯨꯟꯗꯒꯤꯅꯤ ꯍꯥꯏꯗꯅ ꯑꯗꯨꯒꯤ ꯏꯄꯥꯔꯣꯝ ꯁꯥꯠꯅꯨ ꯏꯃꯥꯔꯣꯝ ꯁꯥꯠꯅꯣ ꯒꯟ ꯇꯥꯗꯦꯕ
ꯃꯣꯏꯗꯤ ꯑꯗꯨꯝ ꯈꯨꯟ ꯃꯅꯥꯏ ꯍꯥꯏꯕ ꯋꯥꯅꯤ
ꯎꯝ ꯎ
ꯑꯩꯈꯣꯏ ꯅꯛꯅꯕ ꯃꯤꯗꯤ ꯅꯠꯇꯦꯕ
ꯑꯣ ꯑꯣ ꯑꯩ ꯐꯔꯤꯁꯤꯅ ꯂꯥꯛꯕꯤꯔꯅ ꯈꯜꯂꯨ
ꯑ ꯑꯩ ꯑꯩꯈꯣꯏꯒꯤ ꯅꯨꯄꯤ ꯑꯃꯗꯨꯗꯤ ꯑꯗꯨꯝ ꯎꯝ ꯑꯩꯈꯣꯏꯒꯤꯗꯤ ꯈꯔꯗꯤ ꯃꯥꯔꯤꯒꯤꯗꯤ ꯂꯥꯏꯑ ꯌꯦꯛ ꯊꯣꯛꯑꯦꯕ ꯑꯗꯨ ꯑꯣꯏꯔꯁꯨ ꯌꯥꯝꯅ ꯀ꯭ꯂꯣꯁ ꯑꯣꯏ ꯎꯝ
ꯑꯥ
ꯑꯗꯨꯝ ꯑꯗꯨꯝ ꯅꯨꯄꯤ ꯑꯃꯒ ꯍꯥꯏꯅꯔꯗꯤꯀꯣ ꯑꯗꯨꯝ ꯈꯔ ꯀ꯭ꯂꯣꯁ ꯇꯧꯋꯦ ꯃꯥꯕꯨꯗꯤ
ꯅꯪ ꯍꯧꯖꯤꯛ ꯍꯥꯏꯗꯤ ꯌꯦꯛꯊꯣꯛꯑꯦ ꯍꯥꯏꯕ꯭ꯔꯣ
ꯌꯦꯛ ꯍꯥꯏꯕ ꯅꯠꯇ꯭ꯔꯣ
ꯑ
ꯍꯦ ꯈꯥꯏꯕ꯭ꯔꯥ ꯌꯨꯝꯅꯥꯛ ꯈꯥꯏꯕ꯭ꯔꯥ ꯈꯪ ꯑꯩꯁꯨ
ꯈꯔꯥꯗꯤ ꯊꯣꯛꯄꯅꯦꯕ ꯅꯨꯄꯤ ꯃꯥꯗꯤ ꯍꯣꯏꯒꯥ ꯅꯨꯄꯤꯃꯅꯗꯤ ꯅꯨꯄꯤ ꯃꯥꯗꯤ ꯌꯥꯝꯅ ꯂꯥꯞꯄꯥ ꯃꯤ ꯑꯣꯏ
ꯎꯝ ꯌꯦ ꯊꯣꯛꯄꯗꯤꯅꯦ
ꯎꯝ
ꯍꯥꯏꯕ ꯌꯥꯕ꯭ꯔꯥ
ꯈꯪꯗꯦ ꯑꯩꯁꯨ ꯍꯧꯖꯤꯛ ꯍꯥꯏ ꯈꯅꯤ
ꯍ ꯇ ꯑꯁ ꯀꯔꯤ ꯇꯧꯔꯤꯅꯣ ꯍꯧꯖꯤꯛꯇꯤ
ꯑꯗꯨꯨꯝ ꯐꯝꯅ ꯂꯥꯏꯔꯦꯗ
ꯎꯝ
ꯆꯂꯑꯔꯃ ꯍꯥ ꯆꯂꯅꯤ ꯍꯥꯏ
ꯀꯅꯥ ꯀꯟꯗꯊꯟꯗ ꯍꯧꯖꯤꯛꯇꯨꯒꯤ ꯃꯅꯥꯛꯇ
ꯎꯝ
ꯑꯅ ꯑꯗꯨꯅ ꯆꯠꯄꯅ
ꯍꯣꯏꯗꯥ ꯈꯤꯇꯪ ꯁꯤꯗ ꯃꯈꯥ ꯀꯣꯕ꯭ꯔꯗꯤ ꯑꯗꯨꯝ ꯂꯩꯈ꯭ꯔꯦ
ꯅꯣꯏ ꯆꯦ ꯃꯅꯥꯎ ꯆꯠꯇ꯭ꯔꯕꯣ ꯑꯃ ꯅꯣꯏ ꯃꯅꯥ ꯅꯣꯏ ꯆꯦ ꯑꯃꯗꯣ
ꯆꯠꯦ ꯇꯁ ꯍꯥꯎ ꯀꯅꯍꯥꯟ ꯆꯠꯇ‌ꯣꯏꯟ ꯄꯁꯥ ꯃꯥ ꯑꯩ ꯆꯇ ꯃ
ꯃꯅꯨꯡꯗꯁꯨ ꯌꯥꯝ ꯁꯥꯔꯕ꯭ꯔꯣ ꯃꯅꯨꯡꯗꯁꯨ ꯌꯥꯝ ꯁꯥꯔꯕ꯭ꯔꯣ
ꯈꯨꯠꯁꯥ ꯃꯗꯨ ꯑꯣꯏꯔꯁꯨ ꯍꯣꯁꯇꯦꯜꯒꯤ ꯔꯨꯝꯗꯒꯤꯗꯤ ꯍꯦꯟꯅ ꯐꯩꯔ
ꯑꯣ ꯍꯣꯏꯗꯤ ꯐꯅꯤ ꯈꯔꯗꯤ ꯑꯁ ꯑꯗꯨꯗꯤ ꯑꯃꯇꯥꯛ
ꯑꯁꯤꯗꯗꯤ ꯐꯦꯟꯒꯤ ꯏꯪꯉꯤꯅꯀꯣ ꯐꯦꯟꯒꯤ ꯅꯨꯡꯁꯤꯠꯇꯣ ꯑꯩꯈꯣꯏꯒꯤ ꯍꯣꯁꯇꯦꯜꯒꯤꯗꯤ ꯌꯥꯝꯅ ꯐꯦꯟꯒꯤ ꯅꯨꯡꯁꯤꯠ ꯁꯥꯏꯅ ꯂꯨ ꯑꯣꯏꯗꯦꯕ ꯁꯤꯗꯗꯤ
ꯑꯥ
ꯅꯈꯔꯥꯏ ꯈꯪꯗ꯭ꯔꯦ ꯁꯥꯕꯗꯤ ꯁꯥꯕꯗꯤ
ꯁꯥꯏꯍꯦ ꯈꯪꯗꯦ ꯅꯨꯡꯉꯥꯏꯅ ꯂꯩꯊꯣꯔꯛꯑꯣ ꯑꯗꯨ ꯗ ꯂꯣꯏꯔꯒ ꯂꯥꯛꯑꯣ ꯍꯥꯏꯗꯤ ꯉꯁꯤ ꯈꯛꯇ ꯉꯥꯏꯔꯅ ꯍꯌꯦꯡꯗꯣ
ꯎꯝ ꯑꯁꯟꯦ ꯆꯕ ꯃ ꯑꯃ ꯀꯨꯊꯍꯁꯦ ꯀ ꯂꯥꯛꯥꯛꯄ ꯉꯍꯥꯛ ꯑꯩ ꯌꯥꯝꯅ ꯊꯨꯝꯃꯟꯕꯒꯦ ꯊꯥ ꯑꯃ ꯍꯦꯜꯂꯒ ꯆꯠꯂꯁꯨ ꯌꯦꯡꯉꯣ ꯈꯨꯊꯨꯁꯦ ꯁꯥꯒ ꯑ ꯑꯣꯛꯇꯣꯕꯔ ꯅꯕꯦꯝꯕꯔ ꯊꯣꯛꯅꯤꯡꯈꯩ ꯁꯥꯕꯒꯦ
ꯇꯣꯅ ꯀꯗꯧꯒ ꯍꯥꯏꯕ
ꯊꯣꯛꯅꯤꯡꯈ꯭ꯔꯦꯕ ꯏꯪꯂꯛꯈ꯭ꯔꯅꯤꯅ ꯑꯗꯨꯗꯗꯤ ꯈ ꯑꯃꯨꯛꯀ ꯏꯪꯕꯁꯨ ꯍꯦꯟꯖꯤꯟ ꯃꯟꯕꯒꯤ ꯍꯧꯔꯛꯀꯅꯤ
ꯏꯪꯉꯦ ꯏꯪ ꯌꯥꯝ ꯏꯪꯉꯦ ꯁꯥꯔꯦ ꯌꯥꯝ ꯁꯥꯅꯤ ꯀꯔꯤꯅꯣ ꯈꯪꯗꯦ ꯏꯟꯥꯟꯗꯒꯝꯁꯤꯅꯤꯉꯝꯕ ꯐꯂꯦ
ꯅꯃꯥꯟꯅꯕꯤ ꯑꯃ ꯈꯔ ꯆꯥꯎꯕꯤꯗꯨꯗꯤ ꯂꯥꯛꯇꯕ꯭ꯔꯣ
ꯑꯆꯪ ꯁꯤ ꯂꯥꯛꯇ ꯂꯥꯛꯒꯦ ꯆꯕ ꯇ ꯃꯅꯗ ꯂꯒꯅꯤ
ꯎ ꯑꯍꯥꯎ ꯑꯍꯥꯎꯕ ꯄꯤꯌꯨ ꯍꯥꯏꯌꯣ ꯃꯥꯕꯨ ꯃꯥꯗꯤ ꯍꯟꯗꯛꯇꯤ ꯈꯔ
ꯑꯁ ꯑꯗꯨꯕꯨ ꯄꯤꯖꯅꯤꯡꯗꯕꯅ ꯑꯗꯨꯕꯨꯗꯤ ꯍꯣꯏ ꯑꯗꯨ ꯑꯣꯏꯔꯁꯨ ꯍꯣꯏ ꯈꯔ ꯐꯕꯗꯤ ꯆꯥꯏꯀꯣ ꯑꯗꯨ ꯑꯣꯏꯔꯁꯨ ꯀꯩ ꯍꯥꯏ ꯑꯗꯨ ꯏ ꯍꯪ
ꯍꯋꯥꯏꯖꯥꯔꯣ ꯑꯃ ꯄꯨꯔꯛꯄ꯭ꯔꯣ
ꯑ ꯆꯄꯄꯅꯤ
ꯍꯋꯥꯏꯖꯥꯔ ꯌꯥꯝ ꯆꯥꯅꯤꯡꯉꯦꯕ ꯑꯀꯥꯡꯕꯗ
ꯑꯈꯣꯡꯕꯅꯤ ꯃꯥ ꯌꯥꯎꯗꯕ ꯃꯥꯜꯂꯦ